ꯍꯂꯣ
ꯍꯜꯂꯣ ꯕꯥꯏ
ꯍꯂꯣ ꯍ ꯇꯥꯎ ꯇꯥꯔꯔꯕꯣ
ꯇꯥꯔꯦ ꯇꯥꯔꯦ ꯚꯥꯏ
ꯄꯔꯒꯣ
ꯑ ꯑꯩ ꯇꯥꯕ
ꯃꯤꯤꯠꯅ ꯇꯥꯏ ꯥꯏ
ꯑꯦ
ꯍꯂꯣ
ꯍꯜꯂꯣ ꯍꯜꯂꯣ
ꯃꯥꯥꯏꯒꯤ ꯈꯣꯟꯗꯣ ꯌꯥꯝ ꯄꯤꯛꯅ ꯇꯥꯏꯅꯦ
ꯑꯩ ꯑꯩ ꯈꯣꯟꯔꯣ ꯚꯏ
ꯑꯣꯏ
ꯑꯣ ꯍꯧꯖꯤꯛ ꯌꯦ ꯐꯖꯤꯛꯇꯦ
ꯍꯧꯖꯤꯛꯇꯤ ꯁꯦꯡꯉꯦ
ꯑ ꯑꯣꯀꯦ ꯀꯩꯇꯧꯔꯤꯒꯦ ꯚꯏ ꯑꯁ ꯍꯤꯄꯤꯤ ꯏ
ꯚꯥꯏ ꯑꯩꯗꯤ ꯄꯨꯣꯛꯁꯤ ꯅꯨꯡꯉꯥꯏꯇꯕꯩ ꯃꯥꯜꯂꯦ ꯚꯥꯏ ꯇꯣꯂꯦꯠꯖꯕꯅꯦꯕ
ꯅꯪ ꯉꯔꯥꯡꯗꯨ ꯐꯗ꯭ꯔꯤꯕꯣ
ꯈꯪꯗꯦꯗ ꯑꯗꯨꯝ ꯄꯨꯛꯁꯤ ꯀꯩꯗꯧꯣ ꯈꯪꯗꯦ ꯆꯥꯁꯤ ꯇꯨꯝ ꯇꯨꯝꯗꯦꯅꯦ ꯏꯇꯥꯎ ꯃꯇꯝꯗꯤ ꯏꯅꯥꯥꯏ ꯅꯥꯏꯗꯕ ꯆꯥ ꯊꯛꯄꯁꯦ
ꯎꯝ ꯑꯗꯨꯏꯁꯨꯅꯦꯀꯣ ꯍꯣꯏꯕ ꯑꯁ ꯑꯩꯁꯨ ꯍꯧꯖꯤꯛꯇꯤ ꯃꯁꯥ ꯌꯥꯗ꯭ꯔꯕꯅꯤꯅ ꯇꯥꯏꯃꯤꯡꯗ ꯂꯣꯏꯃꯛ ꯇꯧꯔ ꯂꯩ ꯍꯧꯖꯤꯛ ꯆꯥꯛ ꯆꯥꯕꯁꯦ ꯅꯠꯇ꯭ꯔꯗꯤ ꯄꯨꯛ ꯅꯠꯇ꯭ꯔꯗꯤ ꯑꯃꯗ ꯑꯗꯨꯝ ꯅꯥꯔꯛꯑꯦꯕ ꯑꯩꯁꯨ
ꯍꯜꯂꯣ
ꯍꯜꯂꯣ ꯍꯦꯜꯂꯣ
ꯇꯥꯕ꯭ꯔꯣ ꯕꯥꯏ
ꯍꯜꯂꯣ
ꯇꯥꯕ꯭ꯔꯣ
ꯚꯥꯏ ꯇꯥꯕ꯭ꯔꯣ
ꯇꯥꯏ
ꯇꯥꯏ ꯇꯥꯔꯦ ꯑꯁ ꯑꯦꯜꯄꯤꯁ ꯍꯥꯞꯄ ꯌꯥꯡꯕꯩꯅꯦ ꯑꯣꯏꯊꯣꯛꯇ꯭ꯔꯤꯁꯦ
ꯑꯩꯗꯤ ꯏꯌꯥꯔꯕꯤꯁ ꯍꯥꯞꯕꯗꯨ ꯆꯦꯠ ꯆꯦꯠ ꯆꯦꯠ ꯆꯦꯠ ꯇꯧꯕꯗꯣ ꯅꯨꯡꯉꯥꯏꯇꯦꯅ
ꯎꯝ ꯑꯩꯅ ꯇꯥꯗ꯭ꯔꯕ ꯃꯈꯣꯟꯗꯨ ꯑ ꯍ
ꯏꯁ ꯖꯤꯝ ꯆꯠꯂꯒꯦ ꯁꯤꯗꯤ ꯌꯥꯔꯔꯣꯏ
ꯃꯅꯤꯄꯨꯔꯗꯔꯣ ꯐꯨꯔꯤꯠ ꯈꯔ ꯂꯧꯊꯣꯛ ꯅꯨꯡꯉꯥꯏꯕ ꯀꯥꯂꯦꯟ ꯊꯥꯅꯤꯅꯀꯣ ꯎꯝ ꯌꯦꯡꯉꯣ ꯕꯥꯏ
ꯎꯝ
ꯋꯤꯟꯇꯔꯗꯗꯤ ꯐꯨꯔꯤꯠꯁꯨ ꯂꯧꯊꯣꯛꯅꯤꯡꯗꯦ
ꯁꯝꯃꯔꯗꯤ ꯈꯔ ꯐꯟ ꯌꯥꯕ꯭ꯔ ꯉꯦꯡꯒꯦ ꯐꯨꯔꯤꯠꯁꯦ ꯂꯧꯊꯣꯛꯑꯒ ꯖꯤꯝ ꯆꯠꯂꯨꯒꯦ
ꯍꯣꯏꯅꯤ
ꯇ꯭ꯔꯦꯅꯔ ꯀꯦ ꯀꯦ ꯂꯩꯀꯥꯟꯅ ꯑꯩꯈꯣꯏ ꯀꯃꯥꯏꯅ ꯐꯔꯣꯏꯗ꯭ꯔꯤꯅꯣ
ꯑꯩ ꯇꯤꯛꯀꯦꯠꯁꯤ ꯇ꯭ꯔꯦꯅꯔ ꯑꯣꯏꯕ꯭ꯔꯣ
ꯑꯦ ꯅꯥꯎꯖꯥ ꯅꯥꯎꯖꯥꯗ ꯃꯤ ꯀꯩꯀꯦꯅ ꯇꯥꯛꯄꯣꯏꯅꯤꯅꯦ
ꯑꯁ ꯅꯥꯎꯇꯥꯏ ꯃꯁꯥ ꯊꯤꯅꯩꯔꯛꯑꯦ ꯑꯩ ꯅꯍꯥꯟ ꯃꯥ ꯁꯥꯟꯅꯕ ꯃꯇꯝꯗꯣ ꯃꯥ ꯑꯩ ꯋꯥ ꯍꯥꯏꯗꯦ ꯖꯤꯝ ꯆꯠꯂꯦꯅꯦ ꯑꯁ ꯐꯨꯔꯤꯠ ꯀꯥ ꯂꯧꯊꯣꯛꯔꯛꯑꯦꯅꯣ ꯑꯁ ꯃꯁꯥꯖꯦ ꯃꯇꯨꯝ ꯃꯇꯨꯝ ꯂꯩꯔꯝꯕꯅꯤ
ꯎꯝ
ꯌꯥꯏ ꯌꯥꯏ ꯑꯁ ꯑꯗꯨ ꯃꯇꯝꯗꯗꯤ ꯄꯨꯟꯕ ꯈꯣꯠꯄꯁꯤ ꯑꯁ ꯚꯥꯏ ꯑꯩ ꯖꯤꯝ ꯆꯠꯅꯤ ꯖꯤꯝ ꯆꯠꯅꯤ ꯀꯥꯏꯅ
ꯖꯤꯟ ꯖꯂꯤ ꯚꯥꯏ
ꯆꯠꯂꯤ ꯚꯥꯢ ꯑꯩ ꯇꯧ ꯌꯥꯗꯦ ꯚꯥꯏ ꯑꯩ ꯑꯩ ꯉꯝ ꯌꯥꯔꯣꯏ ꯚꯥꯢ ꯖꯤꯝ ꯆꯠꯇꯣꯏꯅꯤ꯫ ꯅꯣꯏ ꯑꯗꯨꯝꯕ ꯇꯧ ꯌꯥꯗꯦ ꯚꯥꯏ ꯖꯤꯝ ꯆꯠꯂꯤ ꯆꯠꯂꯤ ꯍꯥꯢꯔꯦꯅꯥ ꯑꯗꯨꯅꯦ꯫ ꯑꯁ ꯖꯤꯝ ꯖꯤꯝ ꯖꯤꯝ ꯖꯤꯝ ꯖꯤꯝ ꯇꯧꯔ ꯂꯩꯔꯝꯅꯦꯃꯤ꯫ ꯚꯥꯏ ꯅꯪ ꯉꯥꯏꯍꯥꯛꯇꯪ ꯉꯥꯏꯔꯝꯃꯣ ꯑꯩ ꯖꯤꯝ ꯆꯠꯂꯨꯒꯦ ꯌꯥ
ꯌꯦꯁ ꯌꯦꯁ
ꯉꯥꯏꯔꯤꯅꯤ ꯅꯃꯕ ꯑꯩꯅꯦ ꯄꯣꯂꯦꯟꯗꯣꯣꯦꯟꯗ ꯖꯤꯅꯦꯕ ꯑꯩꯅ ꯄꯊꯣꯛ ꯄꯥꯎꯊꯣꯛ ꯃꯥꯡꯍꯟꯕꯅꯦꯖꯤꯠꯇꯕ ꯀꯩꯗꯧꯗꯣꯏꯅꯣꯅ ꯂꯥꯛꯑꯣ ꯀꯥꯟꯗꯦ ꯑꯁ ꯑꯩꯖꯨ
ꯖꯤꯝ ꯆꯠꯂꯦꯕꯥ ꯑꯁ ꯑꯥ ꯑꯥꯢꯠ ꯉꯁꯤ ꯉꯁꯤ ꯆꯠ ꯅꯣꯏꯒ ꯑꯩꯅ ꯑꯗꯨꯝ ꯑꯩ ꯄꯨꯨꯟꯕ ꯅꯨꯃꯤꯠ ꯑꯃ ꯑꯩꯅ ꯆꯠꯍꯧꯔꯣꯏꯕ ꯃꯥꯕꯨꯗꯤ
ꯑꯗꯨ ꯅ ꯍꯥꯏꯖꯦ ꯅꯪ ꯉꯁꯤ ꯄꯨꯜꯂꯤꯁꯤꯗꯤ ꯍꯌꯦꯡ ꯄꯨꯟꯕ ꯌꯥꯏ ꯄꯨꯟꯗꯕ ꯌꯥꯏ ꯄꯨꯣꯂꯤꯀꯥ ꯂꯥꯛꯑꯣ ꯄꯨꯣꯂꯤꯀꯥꯟꯅ ꯅꯪ ꯖꯤꯝ ꯑꯗꯨꯗ ꯍꯌꯦꯡ ꯆꯠꯂꯁꯨ ꯌꯥꯏ ꯁꯤꯅꯤꯅꯦ ꯍꯥꯏꯗꯤ ꯐꯖꯅ ꯃꯥꯡꯍꯟꯕꯅꯤ ꯀꯩꯅꯣꯩꯅ ꯄꯨꯊꯣꯛ ꯄꯨꯊꯣꯛꯇꯒ ꯖꯤꯝꯗꯒꯤ ꯑꯩ ꯖꯤꯝ ꯆꯠꯇ꯭ꯔꯦꯅ ꯀꯧꯊꯣꯛꯑꯒ ꯆꯤꯟꯖꯥꯛꯇꯣ ꯑꯐꯕ ꯄꯤꯖꯔꯤ ꯕꯕꯥ ꯑꯩꯅ ꯈꯔ ꯈꯔ ꯑꯗꯨꯝꯕ ꯉꯥꯛꯇ ꯄꯨꯊꯣꯛꯄ ꯃꯁꯥꯗ ꯑꯗꯨꯝ ꯐꯔ ꯂꯥꯛꯑꯒꯦ
ꯒꯦ ꯌꯦꯟ ꯇꯥꯗꯣꯏꯔꯤ ꯑꯩꯒꯤꯗꯤ ꯖꯤꯝ ꯍꯦꯛꯂꯨ ꯃꯥꯕꯨ ꯖꯤꯝ ꯍꯥꯏꯔꯁꯨ ꯌꯥꯔꯔꯣꯏꯅ ꯑꯗꯨ ꯃꯒꯤ ꯖꯤꯝ ꯃꯅꯥꯛꯇ ꯆꯠꯇꯣꯏꯅꯦ ꯑꯣꯏꯅ ꯃꯥ ꯍꯦꯛ ꯊꯂꯛꯄ ꯑꯩꯅ ꯄꯨꯈ꯭ꯔꯗꯣꯏꯅꯦꯕ ꯈꯨꯟꯗ ꯑꯦ
ꯑꯩꯈꯣꯏꯅ ꯑꯗꯨ ꯅꯠꯇꯦꯩꯅ
ꯑꯣ ꯅꯪ ꯑꯩꯁꯤꯗ ꯆꯠꯂꯛꯑꯣꯅ ꯉꯁꯤ ꯌꯦꯦꯅ ꯑꯗꯨꯒ ꯆꯀꯥꯔꯅꯤ ꯅꯨꯡꯉꯥꯏꯕꯅꯤꯗꯥ꯫
ꯎꯝ
ꯃꯤ ꯃꯉꯥꯟ ꯃꯁ ꯅꯨꯡ ꯃꯥꯥꯏ
ꯑꯩ ꯅꯨꯡꯉꯥꯏꯔꯕꯗꯤ ꯑꯃ ꯂꯩꯔꯤꯅꯦ ꯑꯗꯨꯃꯥꯢ ꯊꯧꯗꯣ
ꯑꯦ
ꯗꯨꯅꯦ꯫
ꯖꯤꯡꯉ ꯖꯤꯡꯉ ꯅꯠꯇ꯭ꯔꯥ?
ꯖꯤꯝ ꯖꯤꯝ ꯖꯤꯝꯅ ꯃꯔꯨꯞ ꯃꯄꯥꯡ ꯍꯥꯠ ꯇꯣꯏꯔꯦꯕ꯫ ꯃꯣꯏ ꯇꯧꯔꯨꯕ ꯃꯋꯣꯡꯗꯣ
ꯍꯟꯗꯛꯄꯨꯗꯤ ꯀꯩ ꯀꯩꯒ ꯄꯨꯜꯂ ꯆꯠꯂꯨꯔꯅꯤ ꯏꯁꯥꯁꯦ ꯈꯤꯇꯪ ꯊꯥꯒꯠꯂꯅꯤ ꯃꯤꯅ ꯎꯕꯗ ꯈꯤꯇꯪ ꯀꯤꯔꯞ ꯍꯥꯏꯇꯥꯔꯦ ꯀꯤꯗ꯭ꯔꯒꯁꯨ ꯏꯁꯥꯗ ꯈꯤꯇꯪ ꯅꯨꯡꯉꯥꯏꯖꯕꯤꯗꯣ
ꯀꯤꯔꯤ ꯀꯩꯅꯣ ꯃꯤ
ꯏꯁ ꯀꯔꯥ
ꯍꯦꯛ ꯇꯧꯔꯛꯄ ꯑꯩꯁ ꯅꯪ ꯅꯪ ꯂꯥꯛꯑꯦ ꯍꯥꯏꯗꯤ ꯃꯤ ꯂꯣꯏꯅꯃꯛ ꯇꯨꯃꯤꯟ ꯂꯩꯕ ꯑꯩꯈꯣꯏꯗ
ꯀꯔ ꯑꯗꯨ ꯍꯥꯏꯔꯦ ꯉꯁꯥꯏ ꯐꯥꯏꯠꯇꯣ ꯋꯥꯔꯤ ꯂꯤꯔꯛꯑꯒꯦꯁꯦ
ꯔꯣꯅꯤ
ꯅꯨꯃꯤꯠꯁꯤꯗ ꯏꯃꯥꯟꯅꯕꯁꯦ ꯀ꯭ꯂꯥꯁ ꯇꯦꯟ ꯑꯃꯅ ꯏꯜꯂꯕꯅꯤꯗ
ꯑꯥ
ꯆꯦ ꯑꯃ ꯐꯨꯅꯗ ꯇꯧ ꯂꯩꯃꯦ
ꯑꯥ
ꯑꯩꯁꯨ ꯈꯪꯗꯦꯕꯀꯣ
ꯑꯥ
ꯃꯣꯏꯖꯦ ꯑꯩꯈꯣꯏ ꯅꯤꯜꯒꯤꯁꯤꯅꯦ ꯑꯩꯈꯣꯏ ꯍꯥꯎꯁ ꯃꯃꯥꯡꯉ ꯁꯤꯅꯤꯗ ꯑꯩꯈꯣꯏ ꯍꯥꯎꯁ ꯅꯨꯡꯃꯥꯡꯁꯦ ꯃꯣꯏ ꯃꯌꯥꯝ ꯀꯧꯕꯅꯦꯕ ꯑꯗꯩ ꯑꯩꯅ ꯀꯥꯈꯠꯀꯥꯟꯁꯤꯗ ꯏꯃꯥꯟꯅꯕ ꯇꯦ ꯀꯥꯡꯉꯕꯨ ꯀꯩꯖ ꯁꯥꯎꯔ ꯂꯩꯔꯝꯃꯦꯕꯀꯣ
ꯑꯥ
ꯁꯤꯁꯤ ꯇꯧꯔꯦ ꯁꯤꯁꯤ ꯑ ꯀꯩꯗꯧꯕ ꯑꯣꯏꯅꯣ ꯋꯥꯔꯤ ꯌꯦꯡꯉꯦ ꯁꯤꯁꯤ ꯇꯧꯅꯤ ꯁꯤꯁꯤ ꯇꯧꯒꯅꯤ ꯍꯥꯏꯔꯦ ꯑꯗꯨꯑꯣꯏꯗꯤ ꯂꯥꯛꯑꯣ ꯇꯧꯔꯤꯀꯥꯟꯗ ꯃꯣꯏ ꯈꯛꯇꯪ ꯀꯧꯀꯥꯟꯗꯦꯅ ꯑꯉꯥꯡꯁꯦ ꯃꯊꯟ ꯂꯦꯞꯍꯜꯂꯝꯃꯦ ꯑꯉꯥꯡꯁꯦ ꯆꯦꯟꯁꯤꯜ ꯂꯅ ꯃꯔꯁ ꯃꯦꯠꯄꯅꯤꯗ ꯅꯪ ꯍꯥꯠꯇꯣꯛꯎꯔꯗ
ꯎ ꯑꯗꯩꯗꯤ ꯅꯥꯀꯟꯗꯨꯗ ꯀꯃꯥꯏꯅ ꯊꯥ ꯆꯅꯤꯁꯤꯂ ꯀꯧꯁꯤꯜꯂꯦꯕꯗꯣ ꯆꯦꯅꯤꯗꯣ ꯂꯊꯣꯛ ꯍꯦ ꯍꯦ ꯍꯦ ꯍꯥ ꯍꯥ ꯍꯥ
ꯑꯉꯥꯡꯗꯣ ꯀꯥꯎꯔꯦ ꯑꯗꯨꯝ ꯃꯥ ꯍꯣꯏ ꯂꯣꯡꯊꯣꯛ ꯇꯥꯏꯦ
ꯀꯂꯤꯅꯦ
ꯊꯣꯛꯂꯛꯥꯎꯑꯣ ꯍꯥꯎꯁꯒꯂꯞ ꯊꯣꯛꯂꯛꯑꯣ ꯍꯥꯏꯔ ꯑꯗꯩ ꯏꯃꯥꯟꯅꯕ ꯑꯩꯅ ꯃꯔꯤ ꯃꯆꯥ ꯑꯩꯒ ꯄꯨꯜꯂꯦꯕꯗꯣ
ꯑꯥ
ꯃꯥꯅ ꯃꯣꯏ ꯍꯧꯔꯁꯤ ꯐꯨ ꯈꯨꯄꯨꯁꯤꯅꯤ ꯑꯃ ꯇꯣꯏꯂꯦꯠꯀꯤ ꯄꯥꯏ ꯂꯩꯇ꯭ꯔꯣ ꯇꯣꯏꯂꯦꯠꯇꯤ ꯅꯠꯇꯦ ꯑꯩꯈꯣꯏ ꯏꯁꯤꯡꯒꯤ ꯄꯥꯏꯞ ꯂꯩꯇ꯭ꯔꯣ ꯏꯁꯤꯡ ꯀꯩꯅꯣ ꯇꯧꯅꯕ ꯑꯀꯟꯕ ꯑꯃ ꯀꯩꯅꯣꯗꯧꯕ ꯗꯥꯏꯔꯦꯛ ꯀꯩꯅꯣ ꯑꯣꯏꯕꯗꯣ ꯀꯥꯛ ꯀꯥꯛ ꯂꯥꯎꯕꯗꯣ ꯔꯕꯔ ꯅꯠꯇꯕꯗꯣ ꯈꯔ ꯀꯥꯏꯁꯨ ꯀꯥꯏꯁꯤꯟꯕꯗꯣ ꯈꯪꯗ꯭ꯔꯣ ꯀꯥꯏꯒꯟ ꯃꯔꯦ ꯀꯩꯅꯣꯗꯣ ꯑꯁ ꯀꯥꯏꯒꯟꯕꯟꯠꯇꯦ ꯄ꯭ꯂꯥꯁꯇꯤꯛꯇ ꯑꯀꯟꯕ ꯑꯣꯏ
ꯍꯣꯏ ꯍꯣꯏ ꯇꯣꯇꯤꯗꯩ ꯌꯥꯝ ꯂꯥꯛꯄꯗꯣ ꯑꯀꯟꯕ ꯑꯣꯜꯂꯣ
ꯑꯣ ꯑꯣ ꯎꯕꯜ ꯂꯩꯦ
ꯑꯥ
ꯑꯗꯩ ꯑꯗꯨꯅ
ꯑꯗ ꯑꯗꯨꯅ ꯁꯥꯟꯗ ꯀ ꯑ
ꯎ ꯈꯨꯕꯨꯗꯤ ꯑꯗꯩꯗꯤ ꯑꯗꯨ ꯅꯨꯃꯤꯠꯇꯗꯤ ꯈꯔ ꯀꯤꯔꯦ ꯃꯥꯣꯏ ꯃꯣꯏꯁꯦ ꯀ꯭ꯂꯥꯁ ꯀꯩꯅꯣ ꯀꯥꯔꯛꯇꯦꯕ ꯅꯥꯏꯟ ꯀꯥꯗꯦꯕ ꯃꯣꯏꯁꯦ ꯅꯥꯏꯟꯁꯦ ꯀꯣꯔꯅꯥꯜ ꯂꯩꯕꯒꯤ ꯀ꯭ꯂꯥꯁꯦ ꯀꯥꯔꯝꯃꯒ ꯅꯥꯏꯟꯁꯦ ꯀꯥꯜꯂꯒ ꯇꯦꯟ ꯀꯥꯔꯛꯄꯅꯦꯕ
ꯑꯥ
ꯑꯗꯨ ꯃꯣꯏꯅ ꯈꯜꯂꯤꯁꯤꯅ ꯇꯦꯟ ꯀꯥꯔꯦ ꯇꯧꯅꯤꯡ ꯇꯧꯅꯤꯡ ꯇꯧ ꯌꯥꯔꯦ ꯁꯤꯅꯦꯁꯨꯛ ꯈꯥꯟꯅ ꯌꯥꯦ ꯁꯤꯅ ꯑꯣꯡꯈꯠꯅ ꯌꯥꯏ ꯀꯅꯤꯔ ꯑꯩꯈꯣꯏꯅ ꯑꯗꯨꯗ ꯇꯨꯌꯦꯕ ꯑꯣꯏꯔ ꯂꯩꯔꯤꯅꯤ ꯑꯩꯈꯣꯏꯗꯤ ꯁꯤꯛꯁꯇꯩꯅ ꯇ ꯄꯥꯎꯁꯦ ꯐꯖꯅ ꯀꯩꯅꯣ ꯇꯧꯔ ꯂꯥꯛꯑꯃꯤ ꯑꯩꯈꯣꯏꯁꯨ ꯃꯣꯏꯅ ꯑꯍꯥꯟꯕ ꯀꯩꯁꯨ ꯀꯩꯅꯣ ꯇꯧꯗꯦꯕ ꯐꯖꯅ ꯂꯩꯕ ꯈꯣꯠꯂꯣꯗ ꯍꯥꯏ ꯑꯗꯒꯤ ꯏꯃꯥꯅ ꯁꯨꯝ ꯂꯥꯏꯔꯤꯛ ꯄꯥꯕꯒ ꯗꯤꯁꯇꯔꯕ ꯇꯧꯔꯛꯄ ꯌꯥꯝ ꯂꯥꯡꯕ ꯍꯥꯏ ꯇꯔꯦ ꯄꯨꯟꯅꯤꯡ ꯄꯨꯟꯁꯤꯟꯂ ꯌꯥꯝ ꯂꯥꯡꯕ ꯈꯣꯠꯄ ꯑꯗꯒꯤ ꯃꯤ ꯁꯨꯝ ꯎꯁꯤꯜꯂꯛꯇꯕꯗꯣ ꯏꯗꯤ ꯌꯥꯔꯣ ꯌꯦꯅꯔ ꯝ ꯝ ꯝ ꯐꯨꯗꯩ ꯑꯗꯩꯗꯤ ꯑꯁ ꯅꯣꯡꯉꯥꯟꯕꯔꯤꯗꯤ ꯆ ꯑꯃꯐꯨꯛ ꯂꯥꯎꯈꯤꯗ꯭ꯔꯦ
ꯑꯩꯣꯏꯅ ꯒ꯭ꯌꯥꯟ ꯇꯥꯗꯗꯤ ꯈꯔ ꯁꯦꯠꯄ ꯇꯥꯕꯅꯤ
ꯑꯣꯖꯥ ꯀꯔꯤꯝ ꯍꯥꯏꯅ ꯂꯩ ꯀꯅꯣ ꯑꯣꯖꯥꯗꯥꯏ ꯑꯣꯖꯥ ꯀꯩꯝꯥꯏꯅ ꯀꯩꯗꯧꯅꯣ ꯑꯉꯥꯡꯈꯩꯁꯦ ꯁꯥꯔ ꯋꯥꯔꯛꯑꯕꯅꯤ ꯍꯥꯏ ꯂꯣꯏꯁꯤꯜꯂꯣ ꯂꯨꯁꯤꯜꯂꯣ ꯍꯥꯏꯔꯃ ꯆꯠꯈ
ꯚꯥꯏ ꯑꯗꯨ ꯃꯇꯝ ꯇꯥꯔꯛꯑꯦ ꯀꯣꯟꯅ ꯇꯧꯔꯁꯦ ꯍꯣꯏ ꯑꯣꯀꯦ ꯊꯝꯃꯃꯦ ꯚꯥꯏ